ꯎꯝ ꯇꯥꯕ꯭ꯔꯥ
ꯇꯥꯔꯦ ꯇꯥꯔꯦ
ꯉꯁꯤ ꯑꯩꯒꯤ ꯂꯣꯏꯍꯟꯒꯗꯣꯏꯅꯦ ꯑꯩꯅ ꯑꯗꯨ ꯂꯣꯏꯗ꯭ꯔꯤ ꯐꯧꯕ ꯆꯥꯛ ꯆꯥꯔꯣꯏ
ꯊꯣꯏꯗꯔꯤꯗꯤ ꯆꯥꯛ ꯆꯥꯔꯔꯣꯏꯅꯦ ꯑꯗꯨꯗꯤ
ꯆꯥꯔꯔꯣꯏ
ꯎꯝ ꯑꯁꯤ ꯑꯁ ꯂꯣꯏꯍꯟꯗꯅꯤꯡꯉꯥꯏ ꯇꯧꯍꯟꯒꯦ
ꯀꯔꯤꯒꯤ
ꯆꯥꯛ ꯆꯥꯗꯅꯤꯡꯉꯥꯏ
ꯅꯪꯗꯤ ꯌꯥꯝ ꯐꯠꯇꯦꯅ
ꯌꯥꯝ ꯐꯠꯇꯦꯅꯦ ꯈꯅ ꯍꯥ ꯍꯥ ꯅꯪ ꯍꯧꯖꯤꯛ ꯍꯥꯏꯕ ꯃꯐꯝꯗꯣ
ꯎ
ꯏꯃꯥꯟꯅꯕ ꯅꯆꯦ ꯑꯃ ꯃꯌꯨꯝ ꯄꯥꯜꯂꯦ ꯍꯥꯏꯕꯗꯣ
ꯎꯝ
ꯑꯗꯨꯗ ꯑꯩꯁꯨ ꯁ꯭ꯀꯨꯜ ꯀꯥꯔꯛꯄꯅꯦꯕ ꯑꯗꯨ‌ ꯃꯐꯝꯗ ꯁ꯭ꯀꯨꯜ ꯑꯃ ꯂꯩꯕꯗꯨ
ꯑꯩꯗꯤ ꯑꯗꯨꯝ ꯑꯗꯨꯝ ꯃꯅꯥꯛꯇ ꯈꯪꯗꯉ ꯑꯩꯗꯤ ꯆꯨꯝꯗꯒꯤ ꯏꯆꯦ ꯑꯃ ꯄꯥꯜꯂꯤ ꯍꯥꯏꯕꯅꯤ ꯑꯗꯨꯒꯤ ꯌꯥꯝꯅ ꯆꯠꯂꯦ ꯏꯆꯦꯒꯤ ꯂꯨꯍꯣꯡꯕꯁꯨ ꯆꯠꯂꯦ
ꯑꯗꯨ ꯃꯅꯥꯛꯇꯅꯤꯅ ꯁ꯭ꯀꯨꯜ ꯂꯩꯕꯗꯣ ꯃꯣꯏꯒꯤ ꯂꯩꯀꯥꯏꯗꯅꯦ ꯁ꯭ꯀꯨꯜ ꯂꯩꯕꯗꯣ
ꯈꯣꯨꯝꯕꯤ
ꯑꯁ ꯀꯦꯂꯤꯛ ꯁ꯭ꯀꯨꯜ ꯑꯃ ꯂꯩꯕꯅꯦ ꯑꯗꯨꯗꯅꯦ ꯑꯩꯈꯣꯏꯅ ꯎ ꯀꯦꯊꯂꯤꯛ ꯁ꯭ꯀꯨꯜ ꯑꯃ ꯂꯩꯕꯅꯦ
ꯅꯪꯁꯦ ꯕꯞꯇꯤꯁꯔ ꯀꯦꯊꯂꯤꯛꯂꯥ ꯅꯠꯇ꯭ꯔꯒꯅ ꯅꯪ ꯈ꯭ꯔꯤꯁꯇꯦꯟꯔꯥ
ꯀꯦꯊꯂꯤꯛ
ꯑꯐ
ꯀꯔꯤ ꯇꯧꯕ꯭ꯔꯥ
ꯑꯗ ꯀꯩꯁꯨ ꯇꯧꯗꯦꯗ ꯃꯥꯟꯅꯩ ꯍꯥꯏꯕ
ꯅꯪꯒꯥ
ꯎꯝ
ꯎꯝ ꯃꯥꯟꯅꯔꯗꯤ ꯐꯩꯌꯦꯅ ꯍ ꯍꯣ ꯅꯪꯗꯤ ꯆꯍꯤ ꯀꯌꯥ ꯁꯨꯔꯕ
ꯇꯜꯂꯦ ꯑꯩ ꯍꯥꯏꯅꯤꯡꯗꯦ
ꯍꯥꯏꯌꯣ ꯍꯥꯏꯌꯣ ꯍꯥꯏꯗꯕ ꯌꯥꯔꯣꯏ
ꯑꯩꯒꯤꯗꯤ ꯈꯪꯈ꯭ꯔꯒ ꯍꯥꯏꯌꯨ
ꯍꯥꯥ
ꯍꯣꯏ ꯅꯪꯒꯤ ꯈꯪꯈ꯭ꯔꯕꯅꯤꯅ ꯍꯥꯏꯌꯣ ꯍꯥꯏꯕ ꯇꯥꯕꯅꯦ
ꯑꯩꯒꯤ ꯈꯪꯈ꯭ꯔꯕꯅꯤ ꯅꯪꯒꯤꯁꯨ ꯍꯥꯏꯗꯕ ꯌꯥꯔꯔꯣꯏꯕ ꯍꯧꯖꯤꯛꯇꯤ
ꯑꯩꯗꯤ ꯆꯍꯤ ꯇ꯭ꯋꯦꯟꯇꯤ ꯐꯥꯏꯚꯇꯒꯤ ꯊꯥꯔꯇꯤ ꯐꯥꯎꯕꯗ ꯂꯩ
ꯎꯝ ꯗꯤꯄꯤꯗ ꯗꯤꯄꯤꯗ ꯅꯪꯅꯤꯀꯣ
ꯑꯥ
ꯑꯩꯉꯣꯟꯗꯒꯤ ꯍꯦꯟꯅ ꯑꯩ ꯑꯩꯉꯣꯟꯗꯒꯤ ꯍꯦꯟꯅ ꯑꯉꯥꯡ ꯑꯣꯏꯕ ꯃꯥꯜꯂꯦꯗ ꯇ꯭ꯋꯦꯟꯇꯤ ꯐꯥꯏꯚ ꯇꯨ ꯊꯥꯔꯇꯤ
ꯑꯥ ꯃꯦ
ꯇ꯭ꯋꯦꯟꯇꯤ ꯐꯥꯏꯚ
ꯇ꯭ꯋꯦꯟꯇꯤ ꯅꯥꯏꯟ
ꯁꯤ ꯏꯁꯅꯇꯤ ꯅꯨꯡꯛꯇꯤꯗꯣ ꯑꯣꯏ
ꯑꯌꯥ ꯑꯁ ꯀꯔꯝ ꯍꯥꯏꯅ ꯍꯥꯏꯒꯅꯤ
ꯍꯥꯝ
ꯍꯣꯔꯦꯟ ꯑꯁꯤ ꯂꯣꯏꯈ꯭ꯔ ꯃꯇꯨꯡꯗ ꯀꯣꯜ ꯇꯧꯔꯣ ꯑꯗꯨꯒ ꯑꯩꯒꯤ ꯏꯅꯥꯎꯅꯨꯄꯤ ꯈꯣꯏꯇ ꯍꯪ
ꯌꯥꯝ ꯄꯤ
ꯑꯩꯒꯤ ꯏꯅꯥꯎꯅꯨꯄꯤ ꯑꯩꯒꯤ ꯍꯦꯛ ꯃꯈꯥꯗ ꯑꯗꯨꯅ ꯆꯍꯤ ꯇ꯭ꯋꯦꯟꯇꯤ ꯁꯤꯛꯁ
ꯕꯨꯛ ꯇꯧꯁꯤꯟꯕ ꯌꯥꯔꯦ ꯑꯗꯨꯗꯤ
ꯍꯥꯥ
ꯕꯨꯛ ꯇꯧꯁꯤꯟꯕ ꯌꯥꯔꯦꯕ
ꯀꯅꯥꯅꯣ ꯀꯩꯒꯤ
ꯅꯪꯕꯨ ꯕꯨꯛ ꯇꯧꯁꯤꯟꯕ ꯌꯥꯔꯦꯕ
ꯀꯩꯒꯤꯅꯣꯃ
ꯈꯜꯂꯣꯅꯥ
ꯁꯤꯅꯉꯥꯏꯒꯤ ꯕꯨꯛ꯭ꯔꯥ ꯅꯠꯇ꯭ꯔꯒ ꯈꯗꯤ
ꯑꯁ ꯕꯨꯀꯤꯡ ꯕꯨꯀꯤꯡ ꯁꯤꯗꯤꯉꯥꯏꯒꯤ ꯕꯨꯛꯂꯣ ꯑꯁ ꯕꯨꯀꯤꯡ ꯕꯨꯛꯀꯤꯡ ꯕꯨꯀꯤꯡ ꯇꯤꯀꯦꯠ ꯒꯟꯇꯥ ꯗꯦ
ꯇꯥꯏ ꯇꯥꯏ ꯇꯥꯟꯗꯕꯁꯥꯅꯤ
ꯇꯥꯗꯕ ꯁꯥꯕ꯭ꯔꯥ ꯑ ꯅꯪꯒꯤꯅ ꯁꯛꯇꯨꯅ ꯍꯥꯏꯅ ꯈ ꯅꯪꯒꯤꯅ ꯁꯛꯇꯨꯒ ꯍꯥꯏꯔꯗꯤ ꯌꯥꯝꯅ ꯑꯉꯥꯡ ꯑꯣꯏꯕ ꯃꯥꯜꯂꯦ ꯅꯪꯗꯣ
ꯃꯤ ꯌꯥꯝ ꯅꯦꯝꯕ ꯃꯤ ꯄꯤꯛꯄꯁꯤꯡꯗꯤ ꯌꯥꯝ ꯈꯥꯡꯕꯅꯦ ꯃꯔꯣꯝꯗꯗꯤ
ꯍ ꯑꯩꯁꯨ ꯍꯥꯟꯅ ꯀꯩꯅꯣ ꯇ꯭ꯔꯥꯏꯞ ꯀꯩꯅꯣꯁꯦ ꯅꯣꯏꯒꯤ ꯇ꯭ꯔꯥꯏꯞꯅꯗꯕ ꯁꯤꯅ ꯍꯥꯏꯅ ꯑꯃ ꯂꯩꯕꯗꯣ ꯁꯤꯅ ꯍꯥꯏꯕ ꯇꯥꯏꯞ ꯑꯃ ꯂꯩꯕꯗꯣ
ꯁꯤꯅ ꯍꯥꯏꯕ
ꯁꯤꯅ ꯍꯧꯕ ꯇ꯭ꯔꯥꯏꯞ ꯑꯃ ꯂꯩꯕꯗꯣ
ꯑꯥ ꯑꯥ ꯑꯩꯈꯣꯏꯒꯃꯟꯅꯕꯅꯦ ꯃꯔꯣꯟ ꯈꯔ ꯈꯔ
ꯎꯝ ꯑꯗꯨꯗꯣ ꯇ꯭ꯔꯥꯏꯞꯇꯒꯤ ꯅꯨꯄꯤ ꯍꯥꯟꯅ ꯑꯃ ꯑꯣꯏꯔꯝꯃꯦꯕ ꯍꯥꯏꯀꯨ ꯁ ꯄꯨꯗ ꯑꯗꯨꯁꯨ ꯑꯩꯉꯣꯟꯗ ꯑꯩꯉꯣꯟꯗꯒꯤ ꯍꯦꯟꯅ ꯆꯍꯤ ꯌꯥꯝꯕ ꯄꯤꯛꯄꯗꯤ ꯑꯩꯉꯣꯟꯗ ꯍꯦꯟꯅ ꯄꯤꯛꯄ ꯑꯩꯈꯣꯏ ꯈꯨꯟꯒꯤ ꯍꯧꯖꯤꯛꯇꯤ ꯃꯌꯨꯝ ꯄꯥꯡꯈ꯭ꯔꯦꯗ ꯑꯩꯉꯣꯟꯗꯒꯤꯗꯤ ꯈꯔ ꯑꯍꯟꯅꯦꯕ
ꯎꯝ ꯎꯝ
ꯎ
ꯑꯩꯁꯦ ꯐꯥꯏꯚ ꯄꯣꯏꯟ ꯇꯨ ꯈꯛꯇꯅꯦ ꯋꯥꯡꯕ
ꯅꯨꯄꯤ ꯎꯝ ꯑꯩꯅ ꯐꯥꯏꯚ ꯄꯣꯏꯟ ꯁꯤꯛꯁ ꯑꯣꯏꯕ
ꯌꯥꯝ ꯊꯦꯅ ꯍꯦꯟꯕꯀꯣ
ꯎꯝ ꯌꯥꯝꯝꯗꯦ ꯃꯉꯥ ꯈꯛꯇꯅꯦ ꯃꯉꯥ ꯈꯛꯇꯅ ꯍꯦꯟꯕ
ꯍꯥꯏꯠꯅ ꯅꯪꯅ ꯍꯦꯟꯕ ꯆꯍꯤ ꯅꯥꯏꯅ ꯍꯦꯟꯕ
ꯑꯗꯨꯒꯤꯅꯦ ꯕꯨꯛꯀꯤꯡ ꯇꯧꯕ ꯌꯥꯔꯦ ꯍꯥꯏꯕꯗꯣ
ꯑ ꯊꯅꯤꯅ
ꯇꯅꯤꯡꯒꯅꯨꯗ ꯅꯨꯄꯤꯅ ꯑꯍꯟ ꯑꯣꯏꯕꯁꯦ ꯏ ꯅꯥꯛꯀꯨꯜꯂ ꯍꯥꯏꯕꯅꯤꯀꯣ ꯎꯝ ꯑꯍꯟꯁꯤꯡꯅ ꯍꯥꯏꯔꯝꯕꯅꯦ ꯑꯩꯅ ꯍꯥꯏꯕ ꯅꯠꯇꯦꯀꯣ
ꯆꯨꯝꯂꯝꯒꯅꯤꯅ ꯑꯍꯟꯈꯅ ꯍꯥꯏꯔꯗꯤ ꯅꯠꯇ꯭ꯔꯥ
ꯎꯝ ꯅꯨꯄꯤꯅ ꯑꯩꯗꯤ ꯈꯪꯗꯦꯗ ꯑꯗꯨꯝ ꯑꯍꯟꯁꯤꯡꯅ ꯑꯗꯨꯝ ꯍꯥꯏꯕꯅꯦꯕ ꯅꯨꯄꯤꯅ ꯑꯍꯟ ꯑꯣꯏꯔꯗꯤꯀꯣ ꯅꯨꯄꯤꯅ ꯅꯨꯄꯤꯒꯤ ꯃꯈꯨꯠ ꯇ ꯂꯩꯔꯒ ꯑꯗꯨꯝ ꯊꯕ ꯇꯧꯋꯤ ꯍꯥꯏꯕꯅꯤꯅ ꯍꯥꯏꯕꯗꯤ ꯏꯃꯨꯡꯒꯤ ꯊꯕꯛꯒꯨꯝꯕꯀꯣ
ꯑꯥ
ꯎꯝꯝ ꯇꯧꯧꯕ ꯌꯥ ꯍꯥꯏꯕꯅꯤꯅ
ꯐꯩꯌꯦ
ꯑꯗꯨ ꯄꯨꯁ ꯍ ꯔꯣꯗꯔ ꯃꯥꯂꯦ ꯅ
ꯅꯣꯠꯇꯤ ꯑꯁꯦꯡꯕ ꯄ꯭ꯔꯣꯃꯤꯁ ꯀꯔꯤ ꯍꯥꯏꯅ ꯑꯃ ꯋꯥ ꯁꯛ ꯍꯥꯏꯕ꯭ꯔꯥ
ꯀꯔꯤꯗꯧꯕꯒꯤ ꯂꯣꯜꯂꯒ ꯑꯩꯈꯣꯏ ꯈꯔꯅꯦ ꯌꯥꯝ ꯅꯣꯡꯅꯤꯡꯉꯤ ꯃꯤꯅꯦ ꯆꯍꯤ ꯂꯤ ꯍꯥꯏꯔꯒ ꯌꯥꯝ ꯐꯕꯒꯤꯁꯤꯇꯪꯗ
ꯅꯣꯏ ꯅꯣꯏ ꯈꯨꯟꯗꯣ ꯀꯩꯅꯣ ꯎꯝ ꯎꯝ ꯅꯪꯗꯨ ꯁꯤ ꯅꯪꯗꯨ ꯁꯤꯒꯦ ꯍꯥꯏꯕꯅꯤꯀꯣ ꯅꯪꯒꯤ ꯀꯩꯅꯣꯗꯣ
ꯑꯥ
ꯑꯩ ꯑꯩꯁꯨ ꯁꯤꯅꯦꯗꯅꯀꯣ
ꯀꯔꯤ ꯀꯔꯤꯅꯣꯅ ꯔꯣꯃꯦ ꯏꯅꯠꯇꯔꯣ
ꯔꯣꯡꯃꯩꯅꯦ
ꯑꯩꯗꯤ ꯀꯁꯇꯝ ꯅꯠꯇꯦꯗꯅ ꯒ꯭ꯌꯥꯟ ꯇꯥꯗꯕ꯭ꯔꯥ
ꯑꯗꯗꯤ ꯑꯩ ꯀꯣꯛ ꯃꯩ ꯅꯣꯏ ꯉꯥꯎꯈ꯭ꯔꯦ
ꯅꯪꯒꯔꯤ ꯂꯥꯏꯅꯤꯡꯕ꯭ꯔꯥ
ꯀ꯭ꯔꯤꯁꯇ ꯀꯩꯅꯣꯃꯣ
ꯁꯤꯔꯥ ꯕꯤꯔ ꯁꯤ ꯀꯩꯅꯣ ꯇꯧꯕ꯭ꯔꯥ
ꯁꯤꯅꯤ ꯁꯤ
ꯎꯝ
ꯑꯗꯨ ꯀꯩꯗꯧꯔꯦ
ꯈꯨꯟ ꯆꯥꯎꯕ꯭ꯔꯥ ꯍꯥꯏꯕꯅꯤꯅ ꯑꯗꯣꯝꯗ
ꯁꯤꯗꯤ ꯆꯥꯎꯗꯦ ꯕꯤꯅ ꯆꯥꯎꯋꯦ
ꯀꯣꯏꯁꯣꯝꯗꯁꯨ ꯕꯤꯅ ꯆꯥꯎꯋꯦ ꯒꯤ ꯑꯦꯔꯤꯌꯥ ꯑꯗꯨꯀꯣ
ꯎꯝ
ꯑꯩꯈꯣꯏꯁꯦ ꯑꯁꯤꯗ ꯑꯩꯈꯣꯏ ꯈꯨꯟꯗ ꯎꯝ ꯍꯥꯟꯅ ꯀꯁꯇꯝ ꯑꯣꯏꯔꯝꯃꯦ ꯄꯨꯜꯂꯞ ꯈꯨꯟꯒꯤ ꯄꯨꯜꯂꯞ ꯇꯧꯕ ꯀꯁꯇꯝ ꯑꯣꯏꯔꯝ ꯑꯃꯅꯦꯕ ꯍꯥꯟꯅ
ꯑꯝ
ꯑꯗꯣ ꯃꯤ ꯈꯔꯅ ꯕꯤꯗ ꯑꯃꯨꯛꯀ ꯆꯠꯈꯤꯕ ꯑꯩꯈꯣꯏꯗꯤ ꯀꯁꯇꯝꯅꯤꯅ ꯈꯨꯟꯒꯤ ꯄꯨꯂꯛꯄꯅꯦꯗꯅ ꯑꯗꯨꯒꯤ ꯀꯁꯇꯝꯗ ꯑꯃꯨꯛꯀ ꯂꯩꯕ ꯑꯗꯨꯒ ꯂꯥꯁꯇ ꯅꯥꯏꯟꯇꯤꯟ ꯁꯕꯦꯟꯇꯤ ꯁꯚꯦꯟꯇꯤ ꯑꯩꯠꯂꯥ ꯅꯥꯏꯟꯂ ꯑꯗꯣꯝꯗ ꯑꯃꯨꯛꯀ ꯁꯤꯗ ꯑꯃꯨꯛ ꯇꯧꯔꯛꯄ
ꯎꯝ
ꯑꯗꯨꯒꯤ ꯑꯩꯈꯣꯏ ꯏꯃꯨꯡ ꯈꯛꯇꯅꯦꯕ ꯁꯤ ꯇꯧꯕꯗꯣ ꯑꯗꯨ ꯇꯤ ꯌꯨꯝꯂꯛ ꯇꯨꯋꯦꯜꯐ ꯔ ꯊꯥꯔꯇꯤꯗ ꯑꯗꯨꯝ ꯂꯩꯌꯦ
ꯅꯪ ꯃꯆꯤꯟ ꯃꯅꯥꯎꯗꯤ ꯀꯌꯥ
ꯏꯆꯤꯟ ꯏꯅꯥꯎ ꯃꯔꯤ ꯅꯨꯄꯤ ꯑꯅꯤꯅ ꯑꯍꯟ ꯅꯨꯄꯥ ꯑꯅꯤꯅ ꯇꯣꯝꯕ ꯑꯩꯅ ꯂꯥꯁ
ꯁꯤ ꯇꯪꯅ ꯂꯁꯅꯦꯕ
ꯎꯝ ꯐꯗ꯭ꯔꯣ ꯂꯥꯛꯅ
ꯐꯥꯗꯅ
ꯀꯔꯤꯒꯤ ꯐꯗꯕ ꯁꯥꯊꯤ ꯍꯥꯏꯕ꯭ꯔꯥ ꯑꯉꯥꯡꯁꯤꯡꯁꯦ ꯀꯩꯅꯣ ꯇꯧꯕꯁꯦ ꯂꯥꯁꯁꯤꯡꯁꯦ
ꯎꯝ ꯍꯥꯏꯗꯦ ꯑꯦꯝꯕꯅꯤꯅꯦ ꯅꯪ
ꯃꯤꯒꯤ ꯀꯩꯅꯣꯒꯤ ꯃꯤꯒꯤ ꯋꯥꯈꯜꯂꯣꯟꯗ ꯑꯁ ꯂꯥꯁ ꯑꯣꯏꯕꯁꯤꯡꯁꯦ ꯌꯥꯝꯅ ꯁꯥꯊꯤꯒꯜꯂꯤ ꯍꯥꯏꯕꯒꯨꯝ ꯇꯧꯕꯅꯦꯕ ꯃꯤꯁꯤꯡꯁꯦ
ꯈꯟꯗꯦꯅ ꯑꯩꯗꯗꯤ ꯑꯩꯉꯣꯟꯗꯗꯤ ꯈꯟꯗꯦ
ꯎꯝ
ꯅꯣꯡ ꯇꯥꯕ꯭ꯔꯣ ꯑꯗꯣꯝꯅ
ꯇꯗꯤ
ꯎꯝ ꯈꯪꯒꯦꯔꯥ ꯇꯥꯒꯗ꯭ꯔꯥ ꯇꯥꯔꯣꯏꯗ꯭ꯔꯥ ꯌꯨꯝ ꯑꯃ ꯃꯅꯨꯡꯗꯅꯨꯡ ꯂꯩꯕꯅꯤꯅꯗ ꯅꯣꯡ ꯇꯥꯕ ꯑꯃ
ꯅꯣꯏ ꯆꯤꯆꯦꯈꯣꯏꯗꯤ ꯃꯌꯨꯝ ꯄꯥꯟꯈ꯭ꯔꯕ꯭ꯔꯥ
ꯏꯆꯦ ꯑ ꯑꯅꯤꯗꯨ ꯑꯍꯟ ꯑꯣꯏꯕꯗꯣ ꯐꯥꯔꯁ ꯐꯥꯔꯁꯀꯤꯗꯗꯤ ꯄꯥꯟꯗ꯭ꯔꯤ ꯑꯗꯨꯒ ꯆꯤꯛꯀꯦꯟꯒꯤ ꯏꯆꯦꯗꯣ ꯄꯥꯜꯂꯦ
ꯑꯣꯐ
ꯑꯗꯨꯒ ꯏꯌꯥꯝꯕ ꯑꯃ ꯅꯨꯄꯤ ꯊꯤꯔꯦ ꯑꯩꯒ ꯐꯥꯔꯁ ꯂꯥꯁꯀ ꯐꯥꯔꯁ ꯄꯥꯟꯗ꯭ꯔꯤ
ꯑꯅꯤ ꯄꯟꯗꯔ꯭ꯤꯕ
ꯎꯝ ꯑꯅꯤ ꯄꯥꯜꯂꯦ ꯑꯅꯤ ꯄꯥꯟꯗ꯭ꯔꯤ
ꯑꯩꯈꯣꯏꯗꯤ ꯃꯤ ꯑꯍꯨꯝꯅꯦ
ꯅꯨꯄꯤ ꯈ ꯇ
ꯅꯨꯄꯥ ꯑꯃ ꯅꯨꯄꯥ ꯏꯌꯥꯝꯕ ꯑꯃ ꯑꯩ ꯂꯩꯔꯦ ꯑꯩꯅ ꯃꯤꯗꯜ ꯏꯅꯥꯎꯅꯨꯄꯤ
ꯑꯩ ꯍꯥꯟꯅ ꯀꯩꯅꯣꯒꯤ ꯕꯤꯒꯤ ꯕꯤꯒꯤ ꯅꯨꯄꯤ ꯑꯃ ꯀꯣꯏꯔꯝꯃꯦꯕ
ꯎꯝ
ꯈꯨꯈꯗꯝ ꯑꯗꯣ ꯃꯣꯏꯗꯣ ꯅꯨꯄꯤ ꯉꯥꯛꯇꯪ ꯄꯣꯛꯄ ꯑꯗꯣ ꯃꯄꯥꯗꯣ ꯃꯣꯏꯁꯦ ꯕꯤꯅꯦꯗꯅ
ꯎꯝ
ꯃꯄꯥꯗꯣ ꯐꯤ ꯑꯣꯏꯕ ꯄꯁꯇꯔ ꯑꯣꯏꯕ
ꯎꯝ
ꯑꯗꯣ ꯍꯥꯟꯅꯗꯤ ꯑꯗꯨꯝ ꯑꯩꯈꯣꯏꯅꯤ ꯋꯥꯔꯤ ꯑꯗꯨꯝ ꯁꯥꯟꯅꯔꯒ ꯂꯩꯏꯕꯅꯦꯕ
ꯎꯝ
ꯇꯕꯗꯣ ꯂꯥꯁꯇꯗꯤ ꯃꯅꯥꯎ ꯅꯨꯄꯤ ꯑꯩꯅ ꯀꯣꯏꯕꯗꯣ ꯀꯩꯅꯣꯅꯦꯕ ꯄꯥꯔꯁꯅꯦꯕ ꯃꯅꯥꯎ ꯃꯅꯥꯎꯅꯨꯄꯤꯗꯣ ꯃꯩꯇꯩꯗ ꯃꯌꯨꯝ ꯄꯥꯜꯂꯦ꯫ ꯃꯌꯨꯝ ꯄꯥꯟꯕꯗꯣ ꯃꯄꯥꯅ ꯌꯥꯗꯕꯅꯦꯕ꯫ ꯑꯗꯨꯗꯒꯤ ꯃꯄꯥꯗꯣ ꯁꯥꯎꯔꯒ ꯑꯗꯨꯝ ꯂꯩꯈ꯭ꯔꯕ
ꯎꯝ
ꯑꯗꯒꯤ ꯑꯩꯅ ꯀꯣꯏꯔꯝꯕ ꯅꯨꯄꯤꯗꯨꯁꯨ ꯑꯩꯉꯣꯟꯗꯁꯨ ꯕꯤ ꯅꯠꯇꯕ ꯑꯇꯣꯞꯄꯗ ꯃꯌꯨꯝ ꯄꯥꯟꯕ ꯌꯥꯔꯣꯏ ꯍꯥꯏꯅ ꯍꯥꯏꯔꯛꯑꯦ ꯍꯥꯏ ꯑꯗꯨꯗꯨꯒꯤ ꯑꯗꯨꯝ ꯇꯣꯛꯈ꯭ꯔꯕ ꯑꯩꯅ ꯑꯩ ꯑꯩꯗꯤ ꯁꯤꯅꯦꯗꯅ ꯃꯥꯅ ꯋꯥꯣꯏ ꯋꯥꯗꯨꯗꯤ ꯀꯁ
ꯃꯣꯏꯒꯤꯁꯨ ꯅꯨꯡꯉꯥꯏꯔꯔꯣꯏ ꯑꯩꯒꯤꯁꯨ ꯅꯨꯡꯉꯥꯏꯔꯔꯣꯏ ꯍꯥꯏꯅꯕꯨꯣ ꯑꯗꯨꯝ ꯀꯣꯛꯅꯔꯛꯇꯕꯅꯤꯅ ꯗꯤꯁ ꯏꯌꯔꯒꯅꯣꯗ ꯅꯣ ꯅꯣꯕꯦꯝꯕꯔꯗ ꯀꯩꯅꯣꯗ ꯐꯦꯕꯋꯥꯔꯤꯗ ꯑꯩꯈꯣꯏ ꯈꯨꯟꯒꯤ ꯏꯁꯄꯣꯔꯠꯃꯦꯟ ꯑꯃ ꯂꯩꯌꯦꯕ꯫
ꯎꯝ
ꯑꯗꯨꯗ ꯑꯗꯨꯗ ꯑꯗꯨꯝ ꯊꯣꯛꯣꯛꯅꯈ꯭ꯔꯦꯗ ꯀꯣꯗꯣ ꯇꯦꯗꯔꯦ ꯕꯤꯠ ꯂꯩꯇ꯭ꯔꯕ ꯍꯥꯏꯕꯗꯤ ꯃꯄꯥꯁꯤꯡꯅꯗꯤ ꯌꯥꯝꯅ ꯄꯥꯝꯗꯕꯗꯣ
ꯎꯝ
ꯑꯗꯨꯒꯤ
ꯍꯣꯏꯗ ꯌꯥꯗ꯭ꯔꯗꯤ ꯀꯔꯤ ꯎꯄꯥꯢ ꯂꯩ
ꯎꯝ ꯄꯥꯏ ꯂꯩꯇꯦꯅ
ꯑꯗꯨꯒꯤ ꯑꯦꯁ ꯃꯄꯥꯁꯤ ꯍꯥꯟꯅꯗꯤ ꯑꯁ ꯑꯩ ꯑꯩꯁꯦ ꯕꯤꯅꯦ ꯍꯥꯏꯅ ꯑꯗꯨꯝ ꯈꯜꯂꯒ ꯂꯩꯕ ꯃꯥꯜꯂꯦꯕ ꯃꯄꯥꯝ
ꯎꯝ
ꯏꯁ ꯍꯟꯅꯗꯤ ꯏꯁ ꯃꯃꯥꯁꯨ ꯀꯣꯜ ꯑꯩꯉꯣꯟꯗ ꯀꯣꯜꯗꯣ ꯑꯗꯨꯝ ꯋꯥꯔꯤꯗꯤ ꯁꯥꯔꯒ ꯑꯗꯨꯝ ꯂꯩꯕꯅꯦꯕ꯫ ꯑꯗꯨ ꯃꯇꯨꯡꯗ ꯑꯩꯁꯦ ꯁꯤ ꯁꯤꯅꯤ ꯍꯥꯏꯕꯗ ꯑꯗꯨꯝ ꯈꯪꯂꯛꯇ꯭ꯔꯕ ꯑꯗꯨ ꯅꯨꯃꯤꯠꯇꯨꯒꯤ ꯑꯗꯨꯝ ꯋꯥꯔꯤꯁꯨ ꯁꯥꯟꯅꯗ꯭ꯔꯦ ꯃꯃꯥꯗꯨꯒ ꯑꯗꯨꯒ ꯂꯣꯇꯅꯥ ꯂꯣꯇꯅꯥꯗ ꯁꯥꯟꯅꯩꯑꯕ ꯑꯗꯨ ꯅꯨꯄꯤꯗꯨꯒ ꯑꯗꯨꯕꯨ ꯑꯁ ꯀꯩꯅꯣ ꯇꯧꯔꯒ ꯆꯍꯤ ꯇꯨ ꯊꯥꯎꯖꯟ ꯇ꯭ꯋꯦꯟꯇꯤ ꯋꯥꯟꯗꯗꯒꯤ ꯑꯣꯏꯣꯏꯔꯛꯄ ꯐꯥꯏꯚ ꯌꯔꯁ ꯁꯨꯔꯦ꯫ ꯑꯗꯣ ꯃꯄꯥꯅ ꯃꯃꯥ ꯃꯄꯥꯅ ꯌꯥꯗꯕꯅꯤꯅ ꯑꯩꯁꯨ ꯑꯁ ꯅꯨꯡꯉꯥꯏꯇ ꯂꯩꯅ ꯍꯥꯏꯅ ꯑꯗꯨꯝ ꯎꯄꯥꯏ ꯂꯩꯇꯕꯒꯤ ꯑꯗꯨꯝ ꯇꯧꯅꯤꯅ ꯑꯗꯨꯒ ꯂꯥꯁꯇ ꯑꯃꯨꯛꯀ ꯇꯣꯛꯅꯈ꯭ꯔꯦ
ꯎꯝ
ꯌꯥꯝꯅꯨꯡꯁꯤꯕꯅꯦꯗ ꯑꯣꯔꯤꯁꯦ
ꯎ